ꯂ ꯇꯥꯔ ꯇꯥꯔ
ꯎꯝ
ꯇꯥꯔꯦ ꯀꯔꯤ ꯇꯧꯔꯝꯃꯤꯅꯣ
ꯅꯪꯒꯤ ꯄꯣꯠ ꯀꯛꯄꯁꯦ ꯌꯦꯡꯉꯝꯕꯅꯦ ꯑꯦ ꯋꯥꯃ ꯁꯤꯔꯦ
ꯌꯦꯡꯉꯣ ꯌꯦꯡꯉꯣ ꯑꯄꯥꯝꯕꯗꯣ ꯈꯜꯂꯒ ꯍꯥꯏꯔꯛꯑꯣ ꯑꯗꯨꯝ ꯀꯛꯂꯛꯑꯒꯦꯅꯦ
ꯐ꯭ꯔꯤꯁ ꯄꯤꯗꯣꯏꯅꯦ ꯑꯗꯣ ꯅꯪ ꯒꯣꯜ ꯀꯂꯔꯁ ꯌꯥꯝ ꯁꯪꯖꯒꯦꯀꯣ ꯑꯩ ꯂꯥꯛꯑꯀꯥꯟꯗ
ꯁꯉ ꯂꯣꯏ ꯁꯒꯥꯜ ꯂꯣꯏ
ꯑꯗꯣ ꯃꯣꯏꯒꯤ ꯈꯨꯖꯤꯟꯁꯤꯅ ꯋꯥꯏꯠ ꯑꯣꯏꯕꯩꯅ ꯈꯪꯗꯦ ꯐꯖꯩ ꯍꯥꯏꯕ ꯀꯂꯔꯁꯤꯡꯁꯦ ꯅꯠꯇ꯭ꯔꯒ ꯃꯣꯏꯅ ꯀꯩꯗ ꯇꯧꯍꯟꯕ ꯌꯥꯏꯔꯦ ꯈꯪꯗꯦ ꯑꯃ ꯆꯦꯔꯤ ꯕꯔꯒꯟꯁꯤꯁꯨ ꯐꯖꯕ ꯃꯥꯜꯂꯦꯀꯣ
ꯎꯝ ꯕꯤꯕꯤꯠ ꯑꯃ ꯀꯔꯤꯒꯤꯅꯣꯝꯁꯨ ꯑꯃꯁꯨ ꯌꯥꯎꯍꯧꯕꯅꯤ ꯐꯖꯕ ꯑꯃ
ꯑꯣ ꯄꯕꯤꯗ꯭ꯔꯦꯁꯕꯤꯔꯤꯁꯦ
ꯎꯝ ꯍꯥꯏꯗꯤ ꯀꯨꯆꯨ ꯉꯥꯎꯊꯣꯛꯄ ꯑꯣꯏꯅꯅꯦꯕ
ꯁꯤꯖ
ꯎꯝ꯫
ꯑꯩ ꯑꯃ ꯆꯦꯔꯤ ꯆꯦꯔꯤ ꯕꯔꯕꯠꯁꯦ ꯄꯥꯝꯃꯦ ꯑꯗꯨꯒ ꯇꯦꯁ ꯁꯤ ꯅꯤꯌꯨꯠꯁꯤꯒ ꯄꯥꯝꯃꯦ ꯑꯗꯣ ꯁꯤ ꯄꯤꯁ ꯄꯤꯡꯁꯦ ꯑꯁꯤꯁꯦ꯫ ꯌꯥꯛꯇꯤ ꯌꯥꯑꯦ ꯕꯣ ꯄꯥꯝꯗꯤ ꯄꯥꯝꯃꯦ꯫
ꯑꯁ ꯁꯪꯉꯨ ꯏꯕꯦꯝꯃꯥ ꯅꯪꯗꯤ ꯈꯨꯠꯇꯣ ꯉꯧꯕꯅꯤꯅ ꯐꯖꯅꯤꯌꯦ꯫
ꯈꯨꯅꯦꯕ ꯃꯔꯦꯀꯣ ꯃꯨꯔꯦ ꯈꯨꯠꯇ ꯍꯥꯏꯔꯛꯑꯅꯨ
ꯉꯧꯕꯅꯤꯅ ꯐꯖꯗꯣꯏꯅꯦ ꯍꯥꯏꯕ
ꯌꯥꯔꯦ ꯕꯁ ꯂꯦꯄꯣ ꯕꯁ ꯃꯗꯨꯗꯤ ꯃꯈꯥ ꯇꯥꯔꯛꯑꯅꯣ
ꯇꯥꯒꯤꯁꯤꯍꯦ
ꯐꯝꯃꯣ ꯑꯗꯨꯗꯤ
ꯑꯗꯨ ꯍꯥꯏꯔꯒꯅꯦ ꯀꯤꯍꯣꯝꯗꯣ ꯈꯪꯕ꯭ꯔꯥ
ꯎꯝ
ꯃꯁꯣꯏ ꯃꯁꯣꯏ ꯁꯣꯏꯔꯦꯗꯅꯅꯥ ꯄꯤꯁ ꯄꯤꯁ ꯑꯗꯣ ꯃꯣꯔꯣꯛ ꯈꯔꯅꯦ ꯊꯨꯝ ꯈꯔꯅꯦ ꯆꯤꯅꯤ ꯈꯔꯅꯦ ꯍꯥꯞꯄꯀꯥꯟꯗ ꯇꯣꯠꯈꯥꯏꯔꯦꯗꯅ
ꯎꯝ ꯗꯨ ꯆꯥꯅꯤꯡ ꯉꯥꯛꯄ ꯃꯥꯜꯂꯤ ꯅꯪ
ꯀ ꯎꯝ ꯀꯩ ꯍꯥꯏꯅꯤ ꯊꯣꯏꯗꯤꯡ ꯊꯣꯏꯗꯤꯡꯗꯨꯁꯨ ꯈꯔ ꯁꯨꯔꯒ ꯍꯥꯞꯆꯤꯜꯂꯦꯗꯅ
ꯎꯝ
ꯑꯗꯨꯗꯨꯒ ꯆꯥꯅꯤꯡꯉꯛꯄ ꯍꯥꯏꯇꯥꯔꯦꯀꯣ ꯇꯤꯟꯁꯤ ꯆꯨꯝꯉꯦ
ꯎꯝ ꯑꯌꯨꯛꯁꯤꯗ ꯏꯕꯦꯝꯃ ꯀꯥꯏ ꯍꯧꯔꯅꯨ
ꯍꯥꯏꯕꯁꯤꯗ ꯇꯦꯟ ꯆꯨꯡꯉꯥꯁꯤꯅꯗꯤ ꯆꯥꯔꯕꯗꯤ ꯀꯝꯗꯧꯒꯅꯤ
ꯅꯪꯒꯤ ꯗꯨꯗꯤ ꯄꯦꯕꯦꯠ ꯄꯦꯕꯦꯠ ꯀꯔꯤ ꯄꯦꯕꯦꯠ ꯃꯆꯥꯒꯤ ꯃꯊꯤ ꯆꯥꯍꯥꯎꯕꯒꯤ ꯋꯥꯔꯤꯗꯣ ꯃꯟꯁꯤꯜꯂꯦ
ꯃꯥꯅꯦ ꯑꯗꯨꯃꯛꯅꯦ ꯑꯩꯅ ꯇꯝꯃꯤꯕꯁꯦ
ꯃꯥꯅꯦ ꯑꯗꯨꯝꯃꯛꯅꯤ ꯅꯪꯒ ꯇꯧꯔꯤꯕꯁꯦ
ꯁꯃꯨ ꯀꯀꯥ ꯂꯤꯂꯤ ꯀꯀꯥ
ꯑꯗꯣ ꯃꯣꯏꯁꯤꯗ ꯌꯥꯎꯕ ꯅꯨꯄꯤꯁꯤꯡꯁꯤ ꯃꯁꯛ ꯂꯣꯏ ꯐꯖꯩ ꯍꯥꯏꯕ
ꯐꯖꯕ ꯉꯥꯛꯇ ꯈꯜꯂꯒ ꯇꯧꯔꯛꯗꯤ ꯐꯖ ꯇꯥꯕ
ꯑꯗ ꯑꯗꯨꯝ ꯑꯊꯤꯕꯁꯨ ꯌꯥꯎꯕꯅꯤꯍꯦ
ꯌꯥꯎꯋꯦ ꯑꯗꯨꯕꯨꯗꯤ ꯊꯤꯔꯁꯨ ꯌꯥꯎꯋꯦ
ꯃꯣꯏꯗꯤ ꯑꯅꯥ ꯍꯥꯏꯗꯤ ꯃꯃꯥꯏ ꯅꯥꯟꯕ ꯑꯅꯝꯕꯅ ꯌꯥꯎꯕꯅꯦ
ꯎꯝ ꯃꯥꯏꯗꯤ ꯅꯥꯜꯂꯤ
ꯎꯝ ꯊꯤ ꯇꯥꯔꯁꯨ ꯃꯃꯥꯏꯗ ꯅꯥꯟꯕꯅꯦꯕ
ꯅꯪ ꯑꯁꯤꯒꯤ ꯖꯣꯔꯗꯥꯅꯤ ꯄ꯭ꯔꯥꯏꯃꯥꯔꯁꯦ ꯑꯩꯈꯣꯏ ꯆꯦꯅꯦ ꯁꯤꯖꯤꯟꯅꯗꯗꯅ ꯇꯥꯔꯒ ꯂꯩꯍꯧꯕꯅꯦ ꯁꯤꯕꯨ ꯐꯕꯨ ꯐꯕ꯭ꯔꯕ ꯑꯇꯥꯡꯕꯁꯦ ꯃꯥ ꯂꯩꯔꯒ ꯑꯥ ꯍꯣꯏ ꯑꯔꯪ ꯕ ꯌꯥꯎꯕꯗꯣ
ꯁꯤꯖꯤꯟꯅꯧ ꯀꯩꯅꯣ ꯅꯪ ꯁꯤꯔꯝ ꯌꯥꯎꯕꯤꯅꯦ ꯑꯗꯣ
ꯑꯗꯨꯅꯤ ꯍꯥꯏꯁꯦ ꯑꯈꯣꯏ ꯆꯦ ꯑꯩꯈꯣꯏ ꯏꯆꯦ ꯁꯤꯖꯤꯟꯅꯩ ꯍꯥꯏꯕ ꯑꯩꯈꯣꯏ ꯏꯆꯦꯅ ꯃꯥꯏ ꯀꯦꯕꯒꯤ ꯄꯣꯠ ꯆꯩꯩ ꯂꯩꯕꯗꯣ ꯂꯩ ꯑꯩꯅ ꯂꯩ ꯑꯩꯈꯣꯏꯆꯦꯗ ꯂꯩ ꯍꯥꯏꯗ꯭ꯔꯥ ꯑꯩꯅ ꯂꯩꯕꯅꯦ ꯍꯥꯏꯕ ꯗꯥꯋꯥꯡꯒꯤ ꯀꯩꯀꯩꯒꯤ ꯂꯤꯞꯁꯇꯤꯛ ꯑꯗꯨ ꯍꯥꯏꯔꯒ ꯗꯥꯋꯥꯡꯒꯤ ꯂꯤꯞꯁꯇꯤꯛ ꯂꯥꯛꯇ꯭ꯔꯣ ꯑꯃꯇ ꯌꯦꯡꯒꯦ
ꯌꯥꯎꯕꯅꯦ ꯑꯗꯨ ꯅꯣꯏ ꯏꯆꯦꯅ ꯑꯗꯨꯝ ꯅꯨꯡꯇꯤꯒꯤ ꯇꯥꯏꯕꯗꯤ ꯑꯣꯏꯔꯝꯃꯣꯏ ꯍꯦ ꯃꯦ ꯀꯞ ꯇꯩꯕ ꯀꯥꯟꯗ ꯇꯩꯕ ꯑꯣꯏꯔꯝꯅꯤ
ꯃꯦꯀꯞ ꯇꯩꯕ ꯀꯥꯟꯗ ꯇꯩꯕꯅꯦꯕ ꯑꯩꯅ ꯍꯥꯏꯁꯦ ꯑꯗꯣ ꯑꯃꯨꯛ ꯍꯧ ꯍꯧꯖꯤꯛ ꯑꯃꯨꯛ ꯁꯤꯖꯤꯟꯅꯗꯅ ꯂꯦꯝꯃ ꯂꯩꯍꯧꯔꯝ꯫
ꯑꯗꯨ ꯇꯩꯅꯗꯕ ꯑꯩꯅ ꯃꯦꯀꯞ ꯇꯧꯗꯕꯒꯤ
ꯎꯝ
ꯑꯗꯨ ꯅꯪꯅ ꯃꯦꯀꯞ ꯇꯧꯔ ꯇꯧꯔꯒ ꯍꯦꯛ ꯇꯩꯊꯣꯛꯑꯣ
ꯍꯣꯏ
ꯍꯥꯏꯗꯤ ꯐꯥꯎꯟꯗꯦꯁꯟ ꯊꯥꯒꯦ ꯍꯥꯏ ꯇꯥꯔꯗꯤ ꯑꯗꯨꯒꯨꯝꯕ ꯑꯃ ꯇꯩꯕꯅ ꯐꯩꯌꯦꯕ ꯅꯣꯏꯁꯤꯦꯅ ꯐꯥꯎꯟꯗꯦꯁꯟ ꯊꯥꯗꯕꯒꯤ ꯑꯣꯏꯔꯝꯅꯦꯕ
ꯃꯥꯅꯤ
ꯑꯗꯨ ꯅꯣꯏꯁꯤꯁꯨ ꯀꯩꯁꯨ ꯑꯥꯗ ꯆꯠꯂꯤꯗꯣ ꯑꯗꯨꯝ ꯃꯥꯥꯏꯒꯤ ꯈꯔ ꯇꯩꯐꯝ ꯊꯣꯛꯄ ꯇꯩꯔ ꯄꯔꯀꯥꯟ ꯆꯠꯄ ꯑꯣꯏꯔꯝꯅꯦꯕ ꯐꯥꯎꯟꯗꯦꯁꯟ ꯊꯥꯔꯒ ꯆꯠꯄ ꯇꯗꯤ ꯑꯣꯏꯔꯝꯃꯣꯏꯕ ꯗꯣꯅꯔꯗꯣ ꯌꯥꯎꯗꯤ ꯌꯥꯎꯔꯛꯑꯦ ꯑꯗꯣ ꯐꯪꯕ꯭ꯔꯦ ꯌꯦꯡꯒꯤ ꯑꯗꯣ ꯑꯣꯐꯔ ꯂꯩꯇꯦꯗꯅ
ꯑꯇꯤ ꯑ ꯑꯃꯇ ꯇꯥꯡꯃꯟꯈꯩ ꯉꯝꯃꯔꯁꯤꯗꯤ
ꯑꯣꯐꯔ ꯂꯩꯇꯕꯅꯦ ꯑꯗꯨꯗꯣ ꯐ꯭ꯂꯥꯌꯔꯁꯀꯨꯝꯕ ꯂꯥꯛꯄ ꯀꯥꯟꯗ ꯑꯣꯏꯅ
ꯂꯣꯁꯟꯁ ꯂꯩꯔꯤ ꯍꯥꯏꯕ
ꯀꯔꯤꯌꯥ
ꯂꯣꯁꯟꯁꯤꯗꯤ ꯂꯩꯔꯤ ꯍꯥꯏꯕ ꯀ꯭ꯔꯤꯝꯁꯦ
ꯐꯦꯁ ꯋꯥꯁꯇꯨꯒ ꯗꯣꯅꯔꯗꯨꯒ ꯐꯥꯏꯔꯁ ꯂꯥꯛꯄꯗ ꯅꯠꯇ꯭ꯔꯗꯤ
ꯉꯉꯥꯏꯕ ꯅꯨꯡꯉꯥꯏꯇ꯭ꯔꯗꯤ ꯌꯥꯔꯣ
ꯍꯣꯏ ꯉꯉꯥꯏꯖꯒꯦ ꯑꯗ ꯍꯥꯏꯔꯛꯑꯣꯀꯣ
ꯑꯝ
ꯑꯩꯒꯤ ꯇꯣꯅꯔꯗꯨꯁꯨ ꯂꯥꯛꯇꯦꯉꯣ ꯑꯀꯤꯤ ꯄꯃꯤ ꯇꯁ ꯂꯥꯛꯒꯇꯩ ꯑꯁ ꯁꯥꯏꯠꯇꯒꯤ ꯑꯩꯅ ꯀꯩꯅꯣꯗꯔ ꯀꯩꯅꯣꯗ ꯂꯩꯔ ꯇꯩꯗꯣꯏꯅꯦ ꯑꯃ ꯒꯨꯂꯥꯕꯔꯤꯒꯤꯗ ꯔꯣꯁ ꯋꯥꯇꯔ
ꯏꯁꯄꯦꯁꯦꯜ ꯀꯩꯁ ꯆꯠꯂꯣ ꯅ ꯃꯥꯖꯤꯦꯗ ꯄꯪ ꯇ ꯍꯥꯏꯗ ꯇꯁꯥ
ꯑꯩꯁꯨ ꯃꯣꯏ ꯁꯥꯏꯅ ꯂꯤꯞ ꯂꯥꯏꯅꯔ ꯁꯨꯃꯥꯏꯅ ꯂꯤꯞ ꯂꯥꯏꯅꯔꯁꯤꯗ ꯆꯤꯕꯥꯡꯒꯤ ꯃꯊꯛ ꯑꯁꯋꯥ ꯍꯦꯟꯒꯠꯈ꯭ꯔꯅꯤ ꯑꯗꯨꯒ ꯀꯣ ꯌꯨꯝꯕꯥꯡꯒꯤ ꯃꯈꯥ ꯍꯦꯟꯊꯈ꯭ꯔꯒ ꯂꯤꯞꯁꯇꯤꯛ ꯈꯥꯏꯅ ꯁꯪꯕꯁꯦ ꯁꯤ ꯄꯥꯝꯃꯦ ꯍꯥꯏꯕ ꯑꯩꯁꯪꯒꯦ ꯀꯩꯅꯣ ꯅꯨꯃꯤꯠꯇ ꯁꯪꯈꯤ ꯃꯦꯟꯐꯤꯠ ꯅꯨꯃꯤꯠꯇ ꯑꯝ ꯍꯜꯂꯣ ꯀꯩꯅꯣ ꯃꯨ ꯇꯥꯒꯦ ꯇꯁꯤꯅ